ꯇꯥꯔꯕ
ꯑꯣ ꯍꯜꯂꯣ ꯇꯥ ꯑꯣ ꯇꯨꯝꯔꯤꯕ꯭ꯔꯣ
ꯇꯨꯝꯗꯦ ꯕꯥꯅ ꯁꯨꯝꯅꯌꯦ ꯎꯝꯅꯗꯤ ꯁꯝꯍꯟꯕ ꯑꯗꯨꯒꯤ
ꯑ ꯅꯧ ꯅꯧ ꯁꯥ
ꯍꯣꯏ ꯌꯥꯝ ꯀꯜꯂꯦ
ꯑꯁ ꯑꯩꯈꯣꯏꯔꯣꯝꯗꯗꯤ ꯀꯩꯅꯣ ꯇꯧꯋꯦ ꯃꯝꯃꯦ
ꯑꯣ ꯑꯣ ꯑꯣ
ꯉꯁꯤꯁꯦ ꯅꯣꯏꯔꯣꯝꯗ ꯌꯥꯝ ꯁꯥꯕ ꯃꯥꯜꯂꯦ ꯗꯤꯒ꯭ꯔꯤ ꯌꯥꯝ ꯌꯥꯎꯒꯦ
ꯑꯩ ꯌꯦꯡꯗꯦꯗꯣ
ꯑꯩꯈꯣꯏꯣꯏ ꯃꯥ ꯑꯩꯈꯣꯏꯣꯏꯗꯀꯣ
ꯍ
ꯑꯩꯈꯣꯏꯗ ꯎ ꯎꯝ ꯅꯍꯥ ꯅꯅꯨꯡꯉꯥꯏꯗꯅꯤ ꯀꯩꯅꯣꯅꯤ ꯆꯃꯟꯕꯗꯒꯤ ꯗꯤꯒ꯭ꯔꯤ ꯁꯦꯜꯁꯤꯌꯁꯁꯦ ꯗꯤꯒ꯭ꯔꯤ ꯁꯦꯜꯁꯤꯌꯁꯁꯦ ꯀꯌꯥꯝ ꯌꯥꯎꯒꯦꯅ ꯅꯪ ꯈꯪꯕ꯭ꯔꯥ ꯇꯨ ꯐꯣꯔꯇꯤ ꯐꯣꯔꯇꯤ ꯑꯩꯠ ꯌꯥꯎꯕꯅꯦ
ꯑꯦꯁꯤ ꯂꯩꯕ꯭ꯔꯣ ꯗꯣ
ꯍꯣꯏ ꯑꯦ ꯁꯤ ꯂꯩꯕꯗꯒꯤ ꯍꯤꯡꯕꯤꯅꯤ ꯀꯩꯅꯣ
ꯍꯝ ꯍꯝ ꯍ
ꯁꯤ ꯂꯩꯗ꯭ꯔꯗꯤ ꯑꯩ ꯅꯍꯥꯟ ꯅꯨꯡꯉꯥꯏꯗ ꯑꯩ ꯁꯤꯔꯦꯍꯦ
ꯊꯤꯒꯅꯣ
ꯑꯗꯣ ꯑꯁꯤ ꯂꯩꯇ꯭ꯔꯗꯤ ꯑꯩꯁꯦ ꯁꯥ ꯑꯃ ꯃꯐꯝꯗ ꯂꯩꯕ ꯍꯩꯇꯦꯕ
ꯏꯪꯕ ꯃꯐꯝꯅ ꯍꯥꯏꯗꯤ ꯅꯨꯡꯉꯥꯏꯗꯅ ꯇꯨꯝꯕꯁꯨ ꯅꯨꯡꯉꯥꯏ ꯏꯪꯕꯗꯤ
ꯎꯝ ꯎꯝ
ꯆꯥꯕꯁꯨ ꯊꯛꯄꯁꯨ ꯅꯨꯡꯉꯥꯏꯀꯣ
ꯎꯝ
ꯅꯌꯥꯕ
ꯈꯪꯅ ꯁꯥꯡꯃꯟꯕꯒꯤ ꯈꯔ ꯋꯥꯟ ꯊꯥꯔꯇꯤꯒꯨꯝꯕ ꯋꯥꯟ ꯍꯦꯜꯂꯗꯤ ꯑꯩꯈꯣꯏ ꯑꯩ ꯂꯩꯐꯝꯅꯤꯗꯤ ꯈꯔ ꯆꯤꯡ ꯑꯣꯏꯕꯅꯦꯀꯣ ꯈꯔ ꯏꯪꯒꯅꯤ ꯑꯗꯨꯕꯨ ꯍꯧꯖꯤꯛꯇꯤ ꯌꯥꯝ ꯁꯥꯏꯌꯦ
ꯑ ꯑꯗꯨꯕꯨ ꯀꯩꯅꯣ ꯁꯤ ꯎ ꯁꯥꯕ ꯃꯇꯝꯗꯗꯤ ꯆꯥꯕ ꯊꯛ ꯅꯨꯡꯉꯥꯏꯇꯦ ꯂꯥꯏꯅꯥ ꯇꯤꯟꯅꯥꯁꯨ ꯌꯥꯝꯃꯦ ꯅꯠꯇ꯭ꯔꯥ ꯑꯩ ꯅꯍꯥꯟꯗ ꯋꯦꯗꯔ ꯆꯦꯟꯖ ꯇꯧꯔꯛꯄꯗꯒꯤ ꯑꯩꯁ ꯂꯣꯛ ꯈꯨꯨꯕ
ꯑ ꯍꯣ
ꯑꯗꯨꯇꯅ ꯐꯥꯔꯦ ꯍꯁ ꯇꯥꯜ ꯂꯩꯗ ꯍꯧꯖꯤꯛ ꯍꯧꯒꯂꯒ ꯆꯥꯛ ꯆꯥꯕ ꯆ ꯗꯣ ꯄꯁꯦ ꯇꯂꯦ
ꯑꯣ ꯅꯊꯟꯗꯔꯣ
ꯍꯣꯏ
ꯑꯣ ꯑꯆꯥꯥ ꯑꯣ ꯑꯣ ꯔꯁꯟꯒꯨꯝꯕꯗ ꯆꯥꯅꯤꯡꯉꯥꯏꯔꯣ
ꯍꯥ ꯔꯦꯁꯇꯨꯔꯦꯟ ꯑꯣꯏꯅ ꯔꯦꯁꯇꯨꯔꯦꯟꯗ ꯑꯣꯏꯅ ꯆꯥꯛ ꯆꯥꯕ ꯆꯂꯒꯦꯗ
ꯑꯌꯥ ꯈꯜꯂꯦꯀꯣ
ꯇꯥꯏ ꯀ ꯅꯦ ꯅꯥ ꯈꯨꯨꯟꯕ ꯅꯠꯇꯦ
ꯍꯧꯖꯤꯛꯁꯦ ꯑꯩꯒꯤ ꯏꯁꯇꯤꯐꯦꯟꯗꯣ ꯂꯥꯛꯇ꯭ꯔꯤꯕ ꯁꯦꯂꯔꯤ ꯂꯥꯛꯇ꯭ꯔꯤꯕ ꯑꯗꯨꯒꯤ ꯑꯁ ꯆꯠꯂ ꯏꯜꯂꯒꯗꯤ ꯗꯦꯜꯍꯤꯗ ꯂꯤꯚ ꯂꯧꯔꯒ ꯆꯠꯁꯦꯔꯥꯅ ꯈꯜꯂꯒ ꯂꯩꯕꯅꯦ
ꯑꯣ ꯑꯣ ꯀꯥꯏꯗꯥ ꯗꯦꯦꯜꯍꯤꯗ
ꯌꯥ ꯍꯗ ꯀꯣꯏꯕ ꯆꯠꯄ ꯑꯩꯈꯣꯏ ꯏꯃꯥꯟꯅꯕ ꯋꯥꯏꯗ ꯅ ꯍꯥꯏꯒ ꯅꯠꯇꯦ ꯍꯦ ꯑꯗꯨꯝ ꯊꯕꯛ ꯁꯨꯕꯗ ꯊꯕꯛ ꯁꯨꯕ ꯁꯨꯝꯃꯟꯕꯗꯒꯤ ꯑꯩꯁꯦ ꯀꯣꯛ ꯉꯥꯎꯔꯤꯕ ꯑꯗꯨꯒꯤ ꯇꯪ ꯑꯥ ꯐ꯭ꯔꯦꯁ ꯑꯣꯏꯅ ꯆꯠꯂꯒꯦ ꯍꯥꯏꯅ ꯈꯜꯂꯤ ꯑꯍꯥꯎꯕꯁꯨ ꯆꯥꯗꯕ ꯀꯨꯏꯈ꯭ꯔꯕꯅꯤꯅ ꯀꯣ
ꯍ ꯍ ꯍ
ꯑꯩꯈꯣꯏ ꯑꯩꯈꯣꯏ ꯃꯅꯤꯄꯨꯔꯗ ꯊꯣꯡꯃ ꯁꯟꯁꯥ ꯑꯣꯛꯁꯥꯗ ꯆꯥꯕ ꯐꯪꯗ꯭ꯔꯦꯕ ꯑꯩꯗꯤ
ꯑꯣ ꯑꯩ ꯅꯪꯕꯨꯪ ꯅꯪ ꯅꯪꯕꯨ ꯍꯥꯏꯕ꯭ꯔꯣ ꯅꯍꯥꯟ ꯑ
ꯎꯝ
ꯄꯥꯝ꯭ꯔꯗꯤ ꯊꯥꯕꯤꯕ ꯌꯥꯏꯌꯦ ꯍꯥꯏꯗꯣ
ꯍꯣꯏ ꯑꯩꯅꯤ ꯑꯩꯅꯦ
ꯁ ꯀꯥꯎꯦ ꯑꯅ
ꯑ ꯑꯩ ꯅꯝꯕꯔ ꯁꯦꯚ ꯇꯧꯗꯕ ꯃꯥꯜꯂꯦ ꯅꯪ
ꯅꯠꯇꯦ ꯅꯪꯒꯤ ꯁꯦꯚ ꯇꯧꯋꯦ ꯅꯪ ꯉꯔꯥꯡ ꯑꯩ ꯁꯦꯚ ꯇꯧꯕꯅꯦ
ꯎꯝ ꯑꯦ ꯑꯗꯣ ꯋꯥꯆꯦꯞ ꯏꯁꯇꯦꯇꯁꯒꯨꯝꯕꯁꯨ ꯌꯦꯡꯁꯨ ꯌꯦꯡꯉꯝꯗꯦ
ꯅꯪꯒꯤꯁꯤꯗ ꯑꯩ ꯌꯦꯡꯈ꯭ꯔꯦ ꯑꯣ ꯅꯣꯡ ꯌꯥꯝ ꯆꯨꯕꯗ
ꯑꯣ ꯍ ꯣꯅꯦ
ꯑ ꯌꯦꯟ ꯀꯦꯖꯤ ꯏ ꯅꯠꯇ
ꯑꯥ
ꯑꯦ ꯑꯗꯨꯝ ꯐꯥꯒꯤ ꯇꯧꯕꯅꯦ ꯍꯧꯖꯤꯛ ꯅꯤꯡꯁꯤꯡꯂꯛꯑꯦ ꯉꯔꯥꯡ ꯇꯧꯕꯅꯦ ꯑꯩ ꯁꯦꯛꯇꯣ
ꯀꯔꯝ ꯍꯥꯏꯅ ꯇꯧꯕ꯭ꯔꯣ
ꯅꯪꯅ ꯅꯪꯅ ꯅꯪꯅ ꯊꯝꯕ ꯃꯤꯡꯗꯣ ꯑꯗꯨꯝ ꯅꯪꯅ ꯁꯦꯝꯦ ꯇꯧꯋꯑꯣ ꯍꯥꯏꯕꯒꯤ ꯑꯗꯨꯝ
ꯑꯦꯕ ꯀ ꯀꯝꯁꯟ
ꯐꯪꯗꯦ ꯑꯦꯜ ꯀꯦ ꯀꯝꯁꯣꯟꯣꯟ ꯍꯌꯦꯦ
ꯎꯝ ꯑꯗꯨꯗꯟꯅꯦ
ꯎꯝ ꯎꯝ
ꯑ ꯑꯗꯨꯅ ꯍꯦꯟꯅ ꯐꯕꯅꯦ ꯀꯧꯕꯁꯨ ꯈꯔꯇꯪ ꯅꯨꯡꯉꯥꯏꯔꯕꯅꯦꯕꯀꯣ
ꯍ ꯍ
ꯁꯦ ꯗꯦꯠ ꯁꯤꯛꯁ ꯁꯚꯦꯟ ꯍꯇꯒꯨꯝꯕ ꯑꯣꯏꯔꯝꯅꯦ ꯑꯩꯒꯤꯁꯇ ꯄꯦꯜꯂꯥꯛꯀꯗꯣꯏꯁꯦ
ꯑꯣ ꯑꯣ ꯑꯣ
ꯆꯂ ꯑꯗꯨꯒ ꯗꯦꯟꯟꯅ ꯗꯦ ꯇꯦꯟꯗ ꯆꯠꯇꯣꯏꯕ
ꯑꯁ ꯅꯨꯡꯉꯥꯏ ꯅꯒꯤ ꯈꯜꯂ ꯑꯁ ꯑꯩꯈꯣꯏꯗꯤ ꯍꯣꯏ ꯑꯩꯈꯣꯏꯒꯤ ꯍꯣꯏꯒꯤ ꯑꯗꯨꯝ ꯂꯧꯔꯛꯑ ꯂꯩꯕꯅꯤꯅ ꯄꯩꯁꯥ ꯅꯤꯅꯤꯉꯥꯁꯦ ꯇꯟꯗ꯭ꯔꯦ ꯑꯩꯗꯤ
ꯃꯄꯥꯟꯗ ꯂꯩꯅꯤꯡꯗ꯭ꯔꯦ ꯑꯩ ꯑꯃꯨꯛ ꯃꯅꯤꯄꯨꯔ ꯊꯣꯛꯂꯛ ꯌꯦ ꯂꯔꯁꯤꯅꯅ ꯐꯜ ꯂꯩ
ꯑꯣ ꯆꯂꯣ ꯑꯣ
ꯌꯦꯟꯒꯤ ꯐꯥꯔꯝ ꯑꯣꯏꯔꯒ ꯂꯣꯏꯔꯒ ꯇꯧꯕꯅ ꯍꯦꯟꯅ ꯐꯔꯦ ꯑꯥ ꯑꯩ ꯃꯔꯨꯞ ꯁ ꯃꯔꯨꯞ ꯁꯅꯕꯗꯨꯣ ꯑꯩꯅ ꯂꯧꯈ꯭ꯔꯕꯀꯣ ꯑꯗꯨꯒꯤ ꯍꯧꯖꯤꯛꯁꯦ ꯑꯩꯒꯤ ꯄꯩꯁꯥ ꯁꯨ ꯀ ꯋꯥꯏ ꯂ ꯂꯣꯍꯤꯈ ꯃꯔꯔ ꯄꯩꯁꯥ ꯑꯗꯨ ꯇꯥꯕ꯭ꯔꯣ
ꯍꯥꯎ ꯇ ꯍꯦ
ꯅꯪ ꯁꯨꯝ ꯃꯔꯣꯔꯣꯛ ꯁꯥꯟꯅꯕ꯭ꯔꯣ
ꯑꯌꯥ ꯎ ꯁꯥꯟꯅꯗꯦꯗ ꯑꯩꯗꯤ ꯑꯩꯗꯤ ꯁꯥꯟꯅꯗꯦ
ꯑꯣ
ꯑꯩ ꯑꯩꯈꯣꯏꯗꯤ ꯏꯟꯀꯝ ꯂꯩꯗꯕꯅꯤꯅ ꯑꯗꯨꯝ ꯑꯩꯈꯣꯏꯆꯦꯗꯒꯤ ꯄꯩꯁꯥ ꯂꯧꯔꯒ ꯂꯩꯕꯅꯤꯅꯀꯣ
ꯎꯝ ꯍꯌꯦꯡ ꯍꯌꯦꯡꯋꯥꯏ ꯁꯥꯟꯅꯕ ꯌꯥꯏꯅ ꯅꯣꯏꯁꯨ
ꯍ ꯍ ꯑꯁ ꯃꯤꯒꯤ ꯁꯤꯅꯔꯤꯕꯨ ꯑꯩꯒꯤꯅꯤ ꯍꯥꯏꯕꯒꯨꯝꯅ ꯉꯥꯏꯕꯁꯨ ꯇꯥꯟꯕꯅꯤ ꯀꯣ
ꯑꯩ ꯅꯪ ꯍꯤꯟꯗꯤ ꯈꯪꯕ꯭ꯔꯣ
ꯎꯝ ꯈꯪꯗꯦ ꯑꯩꯗꯤ
ꯑꯣ ꯅꯪꯁꯨ ꯍꯌꯦꯡ ꯋꯥꯏ ꯀꯩꯅꯣ ꯒ꯭ꯔꯦꯖꯨꯑꯦꯁꯟ ꯂꯣꯏꯔꯗꯤ ꯑꯁꯣꯏ ꯃꯄꯥꯟ ꯂꯈꯣ
ꯅꯣꯏ ꯍꯟꯈ꯭ꯔꯗꯤ ꯂꯥꯛꯔꯁꯨ ꯅꯨꯡꯉꯥꯏꯔꯣꯏꯗ
ꯂꯥꯛꯑꯣ ꯂꯥꯛꯑꯣ ꯑꯩꯈꯣꯏ ꯃꯐꯝ ꯌꯥꯝ ꯇꯥꯛꯄꯤꯒꯦ
ꯑꯑꯌꯦ
ꯂꯥꯛꯗ ꯃꯐꯝ ꯀꯣꯏ ꯣꯏ ꯀꯣꯏ ꯃꯤꯕ ꯆ ꯑꯩꯁꯨꯣꯊꯗ ꯑꯃꯨꯛ ꯊꯕꯛ ꯇꯧꯔꯁꯦꯔꯅ ꯈꯜꯂꯨꯔꯌꯦꯦ
ꯑꯩꯈꯣꯏ ꯑꯩꯈꯣꯏꯁꯦꯒ ꯑꯩꯈꯣꯏꯗ ꯍꯣꯏꯁꯨ ꯗꯦꯜꯂꯤꯗ ꯌꯥꯝ ꯂꯩꯌꯦ
ꯑꯆꯥꯥ ꯂꯑꯣꯗꯅ ꯑꯗꯨꯗꯨꯗꯤ
ꯑꯣ ꯒ꯭ꯔꯦꯖꯨꯑꯦꯁꯟ ꯂꯣꯏꯅꯤꯡꯉꯥꯏꯁꯦ ꯈꯔ ꯋꯥꯠꯂꯤꯕꯀꯣ ꯌꯥꯝꯠꯂꯤ
ꯆꯩ ꯀꯌꯥ
ꯑꯩꯁꯦ ꯑꯅꯤ ꯑꯅꯤ ꯂꯩꯔꯤꯌꯦ
ꯆꯍꯤ ꯑꯅꯤ ꯆꯍꯤ ꯀꯌꯥ ꯇꯧꯔꯤꯅꯣ
ꯆꯍꯤ ꯑꯍꯨꯝ ꯆꯍꯤ ꯃꯔꯤ ꯃꯔꯤꯁꯨ ꯇꯧꯕ ꯂꯩ ꯑꯅꯤꯁꯨ ꯎ ꯑꯍꯨꯝꯁꯨ ꯇꯧꯕ ꯂꯑꯦ
ꯑꯩꯈꯣꯏ ꯃꯇꯝꯗꯨꯗꯗꯤ ꯆꯍꯤ ꯑꯍꯨꯝꯂꯣ ꯂꯣꯏꯔꯦꯍꯦ
ꯑꯣ ꯑꯣ
ꯍꯧꯖꯤꯛ ꯍꯧꯖꯤꯛ ꯃꯇꯝꯁꯤ ꯇꯣꯡꯉꯥꯂꯦ
ꯎꯝ ꯎꯝ ꯑꯗꯨꯗ ꯑꯩꯈꯣꯏꯒꯤ ꯎꯝ ꯑꯩꯒꯤ ꯔꯤꯂꯦꯇꯤꯞꯁ ꯌꯥꯝ ꯂꯩꯕꯀꯣ ꯑꯗꯨꯗ ꯆꯥꯡꯒꯦ ꯍꯥꯏ ꯎꯝ ꯄꯥꯃꯃꯦ
ꯑꯣ ꯀꯥꯝꯁꯜ ꯑꯣꯏꯔꯗꯤ ꯅꯪꯗꯤ ꯈꯪꯕꯅꯤ ꯀꯥꯝꯃꯩꯅꯤ ꯍꯥꯏꯅ
ꯍꯣꯏ ꯑꯩ ꯑꯩꯈꯣꯏꯒꯤ ꯂꯤꯗꯔꯁ ꯑꯃ ꯂꯩꯕꯀꯣ ꯀꯥꯝꯁꯣꯟ ꯍꯥꯏꯅꯀꯣ ꯍꯄꯣꯝꯗꯒꯤ
ꯀꯥꯃꯍꯩꯅꯤ ꯑꯩꯗꯤ ꯀꯥꯍꯩ ꯑꯣꯏꯅ ꯇꯧꯔꯦ ꯑꯩꯗꯤ ꯀꯃ ꯀꯃ ꯃꯅꯗꯅꯦ
ꯈꯪꯗꯦ ꯃꯅꯥ ꯃꯅꯗꯧ ꯃꯥꯜꯂꯦꯗ
ꯑ ꯑꯗꯣ ꯍꯧꯖꯤꯛꯀꯥꯟꯗꯤ ꯀꯔꯤꯁꯨ ꯈꯦꯠꯅꯗ꯭ꯔꯦꯗ ꯀꯥꯍꯩ ꯑꯣꯏꯔꯁꯨ ꯀꯥꯃꯩ ꯑꯣꯏꯅꯣ ꯅꯧ ꯅꯥꯔ ꯂ ꯀꯝ ꯀꯥꯏꯗ ꯑ ꯑꯩꯒꯤ ꯏꯄꯥꯗꯣ
ꯑ
ꯀꯃꯥꯏꯅꯦꯕ ꯑꯗꯨꯒ ꯍꯥ ꯑꯥ ꯀꯅ ꯑꯩꯒꯤ ꯏꯃꯥꯗꯣ ꯀꯥꯞꯃꯩꯅꯦꯕ
ꯑꯣ ꯑꯣ ꯑꯣ ꯍ ꯍꯣꯏ ꯇꯄ
ꯑꯗꯣ ꯍꯧꯖꯤꯛꯇꯤ ꯑ ꯎ ꯉꯁꯤꯗꯤ ꯀꯣꯂꯦꯖ ꯆꯠꯂꯨꯔꯣꯏꯗꯅ ꯑꯗꯣ ꯇꯣꯡꯉꯒ ꯂꯩꯒꯗꯧ ꯃꯥꯜꯂꯦ ꯍꯌꯦ
ꯎꯝ ꯑꯁ ꯀꯔꯤꯁꯨ ꯇꯧꯅꯤꯡꯉꯥꯏ ꯂꯩꯇꯦ ꯑꯩꯗꯤ ꯑꯩꯒꯤ ꯗꯇꯥꯁꯨ ꯂꯣꯏꯗꯧꯔꯦ ꯑꯗꯨꯒꯤ
ꯑꯁ ꯑꯩꯁꯨ ꯇꯜꯂꯦꯗ ꯉꯁꯤꯁꯦ ꯇꯨꯝꯂꯒ ꯂꯩꯔꯅꯦ ꯆꯥꯔꯒ ꯇꯨꯝꯔꯒ ꯑꯗꯣ ꯅꯨꯡꯊꯤꯜꯗ ꯖꯤꯝ ꯖꯤꯝ ꯑꯣꯏꯅ ꯇꯧꯔꯦ
ꯑꯣ ꯑꯣ ꯑꯣ ꯐꯌꯦ
ꯃꯅꯤꯄꯨꯔ ꯊꯣꯛꯂꯛꯄꯗ ꯑꯩꯁꯨ ꯖꯤꯝ ꯁꯥꯟꯅꯔꯅꯤ
ꯖꯤꯤꯡꯒꯤ ꯃꯁꯨꯁꯨ ꯑꯩꯁ ꯑꯩꯗꯤ ꯅꯣꯏꯃꯟꯕꯒꯤꯀꯣ ꯉꯝꯁꯨ ꯉꯝꯃꯔꯣꯏ
ꯑꯦ ꯅꯪ ꯌꯥꯝ ꯅꯣꯏꯒꯗꯧꯕ ꯃꯥꯟꯗꯦꯗ
ꯑꯦ ꯅꯣꯏꯗꯤ ꯅꯣꯏꯕꯅꯤꯗ
ꯑꯣꯏꯌꯦꯠ ꯑꯣꯏꯠ ꯀ ꯁꯔꯒ ꯅꯪꯕꯣ
ꯑꯩ ꯐꯤꯐꯇꯤ ꯍꯦꯟꯕꯅꯦ ꯐꯤꯐꯇꯤ
ꯐꯤꯐꯇꯤ ꯐꯤꯐꯇꯤ ꯍꯦꯟꯕ
ꯑꯍꯣꯏ ꯐꯤꯐꯇꯤꯁꯦ ꯐꯤꯐꯇꯤ ꯁꯦꯚꯦꯟ ꯑꯣꯏꯕꯅꯦ
ꯑ ꯋꯥ
ꯋꯥꯡꯃꯗꯤ
ꯍꯧꯥꯎ ꯇꯣꯂꯔꯨ ꯋꯥꯡꯕꯗꯤ ꯀꯌꯥꯝ ꯁꯥꯡꯉꯣꯏꯒꯦ
ꯎꯝ ꯈꯪꯗꯦ ꯐꯥꯏ ꯂꯧꯒꯗ꯭ꯔꯥ
ꯐꯥꯏꯚ
ꯑ ꯍꯥꯥ ꯐꯥꯏꯕꯤ ꯌꯥ ꯍ ꯈꯪꯗꯦ ꯑꯩ ꯌꯥꯝ ꯁꯣꯔꯁꯨ ꯑꯣꯏꯌꯦ ꯅꯣꯏꯁꯨ ꯅꯣꯏꯌꯦ ꯑꯗꯨꯒꯤ ꯑꯁ
ꯑꯦꯁ ꯑꯗꯨ ꯑꯣꯏꯔꯝꯃꯣꯏꯅ ꯅꯣꯏꯕꯗꯣ ꯆꯨꯕꯤ ꯑꯣꯏꯕꯗꯨꯅ ꯍꯦꯟꯅ ꯐꯕꯅꯦ ꯑꯩꯗꯤ ꯅꯨꯄꯤ ꯅꯣꯏꯕꯁꯤ ꯌꯥꯝ ꯆꯥꯛꯆꯩꯀꯣ
ꯑꯣ ꯑꯩꯗꯤ ꯈꯔ ꯀꯪꯕꯅ ꯐꯖꯩꯗ ꯅꯪꯒꯤ ꯖꯤꯄꯤꯁꯦ ꯖꯦꯝ ꯌꯥꯝ ꯁꯥꯟꯅꯕꯒꯤ ꯖꯤꯄꯤꯅꯦꯅꯦ
ꯍ ꯅꯅꯨꯡ ꯆꯜꯂꯦ
ꯑꯣ ꯑꯣ ꯐꯦ
ꯑꯩ ꯑꯩꯒꯤ ꯋꯦꯠꯇꯣ ꯀꯌꯥꯝ ꯃꯥꯡꯒꯗꯕ ꯃꯥꯟꯕ꯭ꯔꯣ
ꯁꯤꯛꯁꯇꯤ ꯇꯨ ꯁꯤꯛꯁꯇꯤ ꯐꯥꯏꯚ
ꯑꯦ ꯅꯪ ꯌꯥꯝ ꯍꯩꯌꯦꯅꯦ ꯁꯤꯛꯁꯇꯤ ꯐꯥꯏꯚ ꯅꯨꯄꯤꯤ ꯌꯥꯝ ꯋꯥꯡꯒꯗꯧ ꯃꯥꯜꯂꯦ ꯅꯪ ꯑꯩꯉꯣꯟꯗꯒꯤ ꯍꯦꯟꯅ ꯋꯥꯡꯒꯗꯧ ꯃꯥꯜꯂꯦ ꯍ
ꯅꯠꯇꯦ ꯑꯩ ꯑꯩ ꯌꯥꯝ ꯋꯥꯡꯗꯕ ꯅ ꯑꯩ ꯌꯥꯝ ꯁꯣꯔꯠ ꯑꯣꯏꯕꯅꯦ
ꯑꯩ ꯑꯩ ꯊꯣꯛꯂꯛꯄꯗ ꯐꯖꯅ ꯌꯦꯡꯕ ꯇꯥꯔꯦ
ꯍꫭꯏ ꯍꫭꯏ ꯌꯦꯡꯉꯣ ꯌꯦꯡꯉꯣ ꯌꯥꯝ ꯑꯣꯏꯕꯅꯤ ꯅꯣꯡꯃ ꯅꯠꯇ꯭ꯔꯁꯨ ꯅꯣꯡꯃꯥ ꯅꯣꯡꯃꯗꯤ ꯎꯗꯧ ꯃꯥꯜꯂꯦ ꯑꯩꯈꯣꯏ ꯍꯤꯡꯔꯒ ꯂꯩꯔꯗꯤ
ꯅꯁꯥꯛꯁꯨ ꯐꯖꯥꯕ ꯃꯥꯂꯦ
ꯅꯠꯇꯦꯍꯦ ꯀꯩ ꯀꯗꯥꯏꯗꯒꯤ ꯍꯥ ꯐꯖꯗꯕꯅꯦ ꯋꯥꯡꯁꯨ ꯋꯥ ꯋꯥꯡꯗꯕꯅꯦ ꯀꯥꯡꯁꯨ ꯀꯪꯗꯕꯅꯤ ꯑꯁ ꯊꯤꯕꯁꯤꯡꯗꯣ ꯂꯣꯏ ꯂꯧꯔꯒ ꯂꯩꯕꯅꯤꯗ ꯑꯩꯗꯤ
ꯅꯆꯤꯟꯊꯤꯒꯅꯨ
ꯅꫭꯏꯁꯨ ꯔꯦꯡ ꯒꯨꯝꯕ ꯁꯥꯟꯅꯥ ꯔꯝꯅꯤꯅꯦ
ꯑꯩꯗꯤ ꯁꯤꯒꯨꯝꯕ ꯌꯥꯝ ꯍꯩꯕ ꯑꯣꯏꯗꯦ ꯑꯩꯗꯤ ꯎꯝ ꯂꯩꯁꯥꯕꯤ ꯌꯥꯝ ꯐꯖ ꯐꯖꯕ ꯁꯤꯡ ꯇꯧꯕꯁꯤꯅ ꯍꯥꯏꯗꯨꯅꯤꯅ ꯁꯤꯝꯄꯜ ꯂꯤꯚꯡ
ꯅꯪꯁꯨ ꯐꯖꯔꯤ ꯁꯤꯗꯤ
ꯌꯥ
ꯃꯤꯒꯤ ꯃꯤꯕꯨ ꯌꯥꯝ ꯑꯁ ꯀꯩ ꯍꯥꯏꯅꯣ ꯐꯪꯅꯦ ꯑꯃꯨꯛ ꯏꯀꯥꯏꯔꯦ ꯅꯪꯅ
ꯅꯪꯒꯤ ꯐꯦꯁꯕꯨꯛ ꯑꯦꯀꯥꯎꯟꯒꯤ ꯃꯤꯡ ꯃꯛ ꯊꯥꯔꯣ ꯑꯩ ꯐ꯭ꯔꯦꯟ ꯔꯤꯀ꯭ꯋꯦꯁ ꯇꯧꯔꯛꯀꯦ
ꯎꯝ ꯑꯩꯁꯦ ꯏꯟꯁꯇꯒ꯭ꯔꯥꯝ ꯄꯥꯏꯗ꯭ꯔꯣ
ꯏꯟꯁꯇꯒ꯭ꯔꯝ ꯄꯥꯏꯌꯦ
ꯑꯣ ꯏꯟꯁꯇꯥꯒ꯭ꯔꯥꯝꯒꯤ ꯌꯨꯖꯔ ꯅꯦꯝ ꯑꯣꯏꯅ ꯊꯥꯕꯤꯔꯒꯦ
ꯍꯣꯏ ꯍꯣꯏ